ꯅꯣ
ꯍꯥꯎ ꯇꯥꯔꯕ꯭ꯔꯣ
ꯇꯥꯔꯦꯀꯣ
ꯑꯣ ꯑꯣ ꯑꯣ ꯁꯥꯎ ꯁꯥꯎꯅꯤꯡꯉꯦ ꯌꯥꯏꯍꯦ ꯎꯝ ꯀꯩ ꯇꯧꯔꯤꯅꯣ
ꯐꯝꯔꯥ ꯂꯩꯌꯦ
ꯀꯔꯤ ꯇꯧꯔꯥꯕꯔꯣ
ꯀꯩꯝ ꯇꯧꯗꯦꯗꯥ ꯅꯣꯛꯅꯤꯡꯉꯛꯄꯥ
ꯉꯁꯤ ꯌꯥꯝ ꯁꯥꯏꯅꯦ ꯑꯩꯈꯣꯏꯗꯗꯤ
ꯃꯄꯥꯟ ꯊꯣꯛꯄꯒꯤ ꯑꯣꯏꯔꯝꯅꯤꯀꯣ
ꯎꯝ ꯑꯗꯨꯒꯥ ꯑꯦꯁꯤꯒꯥ ꯉꯁꯤ ꯄꯥꯠꯂꯒ ꯂꯩꯔꯝꯕꯥ ꯋꯥꯅꯤ ꯍꯜꯂꯛꯑꯥ
ꯍꯣꯏ ꯌꯥꯈꯤꯗ꯭ꯔꯦ
ꯌꯥꯗꯤ ꯌꯥꯗꯦ ꯑꯥꯎ ꯌꯥꯕ ꯃꯥꯂꯦ ꯍꯧꯖꯤꯛꯇꯤ ꯑꯃꯨꯛ ꯑꯗꯣ ꯑꯆꯦ ꯈꯣꯏꯒꯤ ꯔꯨꯝꯗꯤ ꯑꯩ ꯁꯤ ꯗꯨꯝ ꯍꯥꯞꯄꯅꯤꯅ ꯏꯪꯗꯤ ꯏꯪꯉꯦꯕ
ꯑꯣ
ꯑꯗꯨꯒꯥ ꯍꯦꯛ ꯍꯟꯅ ꯑꯩꯗꯣ ꯇꯨꯝꯈ꯭ꯔꯒꯦꯅꯥ ꯆꯪꯕꯥ ꯃꯇꯝ ꯌꯣꯡꯆꯥꯛ ꯃꯅꯝ ꯅꯝꯔꯝꯕꯥ ꯋꯥꯅꯤ ꯑꯗꯨ ꯃꯤꯗꯨ ꯊꯤ ꯃꯅꯝꯒꯨꯝꯕꯥ ꯑꯁ
ꯑꯗꯨ ꯍꯧꯖꯤꯛꯇꯤ ꯈꯔ ꯆꯠꯄ ꯃꯥꯜꯂꯦ ꯑꯗꯨꯒ ꯏꯪꯗ꯭ꯔꯦ ꯑꯦꯁꯤ
ꯑꯣ
ꯕꯦꯔꯥ ꯀꯥꯔꯥ ꯂꯩ ꯀꯔꯤ ꯇꯧꯔꯕꯥ ꯈꯪꯗꯦ ꯄꯟꯖꯥꯕꯇꯥꯁꯨ ꯌꯥꯝ ꯁꯥ
ꯁꯥꯏꯌꯦ ꯈꯔꯥ ꯑꯣꯝ ꯆꯥꯛ ꯆꯥꯛꯑꯦ
ꯎꯝ ꯐꯦꯟꯗꯤ ꯁꯥꯕ꯭ꯔꯣ ꯏꯪꯕ꯭ꯔꯣ
ꯎꯝ ꯁꯥꯏ ꯁꯥꯏꯗꯥ ꯑꯗꯨꯝ ꯍꯨꯃꯥꯡꯊꯣꯛꯑꯦ ꯑꯗꯨ ꯑꯣꯏꯔꯁꯨ ꯉꯥꯍꯥꯟꯃꯨꯛꯀꯤ ꯑꯗꯨꯃꯥꯏꯅ ꯅꯤꯐꯨ ꯌꯧꯕꯇꯧꯗꯦ
ꯎꯝ
ꯌꯧꯔꯝꯗꯥꯏꯒꯤ ꯑꯣꯝ ꯆꯥꯛ ꯆꯥꯛꯑꯦ ꯌꯥꯝ ꯈꯪꯗꯦ ꯑꯩꯁꯨ ꯀꯃꯥꯏ ꯅꯨꯡꯁꯥꯗꯤ ꯌꯥꯝ ꯁꯥꯕꯗꯤ ꯅꯠꯇꯦꯕ ꯑꯗꯨ ꯑꯣꯏꯔꯥꯁꯨ ꯎꯝ ꯈꯪꯗꯦ ꯑꯣꯝꯆꯥꯛ ꯆꯥꯛꯑꯦ ꯅꯪꯕꯨꯗꯤ ꯍꯨꯃꯥꯡ ꯊꯣꯛꯇꯥꯕꯁꯨ ꯌꯥꯏ ꯉꯥꯁꯤ ꯋꯦꯗꯔꯁꯦ
ꯇꯟꯕꯥꯗꯨ ꯑꯣꯏꯌꯦ ꯑꯩꯒꯤ ꯏꯆꯦꯒꯤ ꯅꯨꯄꯥꯗꯣ ꯉꯥꯁꯤ ꯍꯣꯁꯄꯤꯇꯥꯜ ꯃꯅꯨꯡꯗꯥ ꯑꯩꯉꯣꯟꯗ ꯁꯨꯃꯥꯏꯅ ꯍꯥꯏꯔꯛꯄꯒꯤ ꯅꯪꯁꯦ ꯌꯥꯝ ꯀꯥꯡꯃꯟꯈꯔꯦ ꯀꯔꯤꯝꯇꯥ ꯆꯥꯗꯔꯣ ꯍꯥꯏꯕꯅꯤ ꯅꯥꯀꯟꯗꯥ ꯂꯩꯕ ꯅꯨꯄꯥꯗꯤ ꯏꯅꯣꯏ ꯅꯣꯏꯔꯒꯥ ꯂꯩꯔꯦꯅꯥ
ꯎꯝ
ꯍꯌꯦꯡꯗꯤ ꯃꯥ ꯆꯠꯄ ꯉꯝꯃꯥꯔꯣꯏ ꯍꯥꯏꯌꯦ ꯏꯀꯥꯏꯕ
ꯏꯀꯥꯏꯕꯒꯤ ꯑꯣꯏꯕ꯭ꯔꯣ
ꯍꯣꯏ ꯑꯩꯅ ꯃꯥꯉꯣꯟꯗꯥ ꯀꯔꯤꯁꯨ ꯄꯤꯖꯥꯗ꯭ꯔꯕꯥ ꯃꯥꯟꯒꯅꯤ ꯑꯗꯨꯅ ꯍꯌꯦꯡ ꯁꯨꯡ ꯆꯠ ꯆꯠꯂꯥꯔꯣꯏ ꯅꯥꯆꯦꯒꯥ ꯏꯄꯤꯛ ꯄꯤꯛꯄꯥ ꯑꯗꯨꯅꯥ ꯏꯆꯦꯕꯨꯁꯨ ꯑꯗꯨꯒꯥ ꯏꯆꯦꯕꯨꯁꯨ ꯎꯝ ꯆꯦꯛꯑꯞ ꯇꯧꯃꯤꯟꯅꯔꯣ ꯍꯥꯏꯌꯦ
ꯅꯣꯏꯆꯦ ꯈꯔ ꯅꯦꯏꯈꯠꯇꯕ꯭ꯔꯣ
ꯈꯔꯗꯤ ꯅꯣꯏꯈꯠꯂꯦ ꯃꯥꯗꯣ ꯋꯦꯠ ꯐꯣꯔꯇꯤ ꯇꯨꯗꯤ ꯁꯨꯈ꯭ꯔꯕꯅꯦ ꯍꯧꯖꯤꯛ ꯥꯀꯥꯟꯗꯤ ꯐꯣꯔꯇꯤ ꯊ꯭ꯔꯤ ꯃꯨꯛꯀꯥ ꯀꯥꯔꯝꯒꯦꯔꯥ ꯑꯥ ꯊꯥ ꯑꯍꯨꯝꯒꯤꯀꯣ ꯃꯥꯒꯤ
ꯋꯥ
ꯍꯧꯖꯤꯛꯇꯤ ꯉꯁꯤ ꯗꯦꯠ ꯀꯌꯥꯔꯥ ꯗꯦꯠ ꯇ꯭ꯋꯦꯟꯇꯤ ꯁꯤꯛꯁ ꯉꯔꯥꯡꯅ ꯐꯣꯔ ꯃꯟꯁ ꯑꯣꯏꯔꯝꯃꯤ
ꯎ ꯀꯩꯅꯣ ꯐꯣꯔ ꯃꯟ ꯁꯨꯔ ꯐꯥꯎꯕ
ꯐꯣꯔꯇꯤ ꯇꯨ ꯅꯍꯟ
ꯋꯦꯠ ꯒꯦꯟ ꯌꯥꯝ ꯇꯧ ꯌꯥꯝ ꯎ ꯋꯦꯠ ꯒꯦꯟ ꯌꯥꯝ ꯇꯧꯅꯩꯌꯦ ꯍꯥꯏꯕꯅꯤ ꯌꯥꯅꯦ
ꯑꯗꯤ ꯀꯟꯅ ꯂꯩꯌꯦꯕꯥ ꯗꯨꯠꯒꯤ ꯆꯥꯁꯨ ꯐꯖꯅ ꯆꯥꯔ ꯂꯩꯔꯦ ꯀꯔꯤ ꯇꯥꯎꯒꯦꯔ ꯈꯪꯗꯦꯅꯦ ꯏꯆꯦꯁꯦ
ꯑꯣ
ꯑꯗꯨꯒ ꯗꯣꯛꯇꯔ ꯅꯨꯄꯥꯗꯨꯅ ꯑꯩꯉꯣꯟꯗ ꯁꯨꯃꯥꯏꯅ ꯍꯥꯏꯔꯛꯑꯦ ꯅꯣꯏꯒꯤ ꯏꯃꯨꯡꯁꯦ ꯂꯣꯏꯅꯃꯛ ꯄꯤꯛꯄ꯭ꯔꯥ ꯅꯥꯇꯣꯝꯇ ꯄꯤꯛꯄ꯭ꯔꯥ ꯍꯥꯏꯔꯛꯑꯦ ꯑꯗꯨꯅ ꯂꯣꯏꯅꯃꯛ ꯄꯤꯛꯑꯦ ꯍꯥꯏꯕꯅꯦ ꯑꯩꯅ ꯑꯗꯨꯒ ꯑꯩꯗꯣ ꯗꯣꯛꯇꯔꯉꯣꯟꯗ ꯋꯥ ꯉꯥꯡꯅꯤꯡꯉꯥꯏꯒꯤ ꯒꯤꯔ ꯉꯥꯡꯒꯤ ꯄꯥꯎꯅ ꯊꯣꯛꯂꯛꯑꯒ ꯅꯪꯁꯦ ꯑꯣꯏꯔꯔꯣꯏꯗ ꯇꯧꯔꯛꯄꯥ ꯋꯥꯅꯤ
ꯏꯁ ꯑꯣꯏꯔꯔꯣꯏ ꯍꯥꯏꯗꯤ ꯅꯪꯒꯤ ꯇꯝꯕꯗꯨꯔꯣ
ꯎꯝ ꯅꯠꯇꯦ ꯎꯝ ꯋꯥ ꯉꯥꯡꯕꯗꯣ ꯀꯤꯔꯒ ꯏꯟꯇꯔꯚꯤꯌꯨ ꯂꯩꯕꯒꯨꯝꯅ ꯋꯥ ꯉꯥꯡꯉꯒ ꯂꯩꯕ ꯑꯩꯅ
ꯑ ꯑꯥ
ꯑꯗꯨꯕꯥ ꯏꯆꯦ ꯑꯣꯏꯔꯗꯤ ꯃꯥꯅ ꯉꯥꯡꯕ ꯌꯥꯕꯅꯦꯕ ꯃꯥꯗꯤ ꯅꯨꯄꯥꯁꯨ ꯑꯃꯨꯛꯀ ꯑꯣꯏꯕꯒꯤꯀꯣ
ꯎꯝ ꯎꯝ ꯎꯝ
ꯎ ꯊꯣꯛꯂꯛꯑꯒ ꯑꯩꯅ ꯑꯜꯇ꯭ꯔ ꯁꯥꯎꯟꯁꯦ ꯂꯥꯛꯎꯗ꯭ꯔꯁꯨ ꯌꯥꯒꯅꯤꯗ ꯁꯤ ꯑꯩꯒꯤꯗꯤ ꯑꯥ ꯆꯦꯟꯖ ꯅꯥꯏ ꯍꯥꯏꯔꯒ ꯁꯨꯃꯥꯏꯅ ꯍꯥꯏꯔꯛꯄꯗ ꯑꯗꯨꯒꯤ ꯑꯜꯇ꯭ꯔ ꯁꯥꯎꯟ ꯂꯥꯎꯔꯔꯣꯏꯒꯦꯅ ꯗꯣꯛꯇꯔꯗ ꯍꯥꯏꯕ ꯆꯠꯂꯣꯅ ꯑꯃꯨꯛꯀ ꯍꯥꯏꯔꯛꯑꯦ ꯑꯩꯉꯣꯟꯗ
ꯑꯝ
ꯑꯗꯨꯗꯒꯤ ꯆꯪꯗꯕꯒꯤ ꯃꯥꯁꯦ ꯑꯃꯨꯛꯀ ꯁꯥꯎꯟ ꯍꯥꯎ ꯂꯥꯛ
ꯎꯝ ꯎꯝ
ꯌꯥꯒꯦꯔꯅ ꯍꯥꯏꯕꯒꯤꯀꯣ ꯑꯗꯨꯒꯤ ꯀꯔꯤꯒꯤꯅ ꯍꯥꯡꯅꯔꯛꯄꯗꯣ ꯈꯣꯝꯅꯤꯡꯉꯥꯏ ꯂꯩꯇ꯭ꯔꯦꯕ ꯏꯆꯦ ꯆꯠꯂ ꯢꯃꯥꯅ ꯂꯣꯏꯅ ꯃꯛ ꯈꯨꯝꯕꯤꯒꯅꯤꯗ
ꯎꯝ
ꯑꯗꯨꯗꯒꯤ ꯗꯣꯛꯇꯔ ꯅꯨꯄꯥ ꯅꯥꯛꯇ ꯆꯥꯡꯉꯒ ꯍꯥꯢꯕ ꯆꯠꯂꯣ ꯍꯥꯢꯔꯒ ꯑꯗꯨꯗꯤ ꯍꯣꯏ ꯅꯣꯏ ꯑꯜꯇ꯭ꯔ ꯁꯥꯎꯟ ꯇꯧꯅꯤꯡꯕꯗꯤ ꯑꯅꯤꯗꯨꯗꯤ ꯇꯧꯔꯣꯅꯨꯀꯣ ꯍꯥꯏꯔꯛꯑꯦ ꯃꯦꯟꯗꯨꯗꯤ ꯕ꯭ꯂꯗ ꯇꯦꯁꯀꯤ ꯄꯩꯁꯥꯅꯦ ꯆꯪꯕꯗꯨ ꯑꯩꯈꯣꯏꯅꯗꯤ ꯑꯥꯟꯇ꯭ꯔꯥ ꯁꯥꯎꯒꯨꯝꯕꯗꯣ ꯑꯃꯨꯛ ꯆꯥꯡꯒꯤꯔꯅ ꯍꯥꯥꯟꯅ
ꯎꯝ
ꯑꯁ ꯌꯥꯒꯥꯅꯤ ꯃꯥꯅꯁꯨ ꯅꯨꯡꯁꯤ ꯍꯣꯁꯄꯤꯇꯥꯜꯁꯦ ꯄꯩꯁꯥ ꯆꯥꯡꯕ ꯉꯥꯛꯇ ꯑꯁ ꯍꯧꯥꯎꯅꯤꯡꯉꯦꯗ ꯑꯗꯨꯒ ꯎꯝ
ꯑꯗꯨ ꯅꯪ ꯍꯥꯌꯦꯡ ꯀꯅꯥꯒ ꯆꯠꯇꯣꯏꯅꯣ
ꯏꯆꯦꯁꯨ ꯍꯌꯦꯡꯗꯤ ꯁꯨꯇꯤ ꯂꯩ
ꯎꯝ ꯅꯣꯏ ꯆꯦꯒ ꯅꯣꯏ ꯑꯍꯨꯝ ꯆꯠꯀꯦꯔꯥ
ꯈꯪꯗꯦ ꯀꯃꯥꯏꯅ ꯇꯧꯒꯦꯔꯥ ꯆꯦꯛ ꯇꯨꯝꯃꯗꯤ ꯆꯠꯄ ꯃꯥ
ꯑꯣ ꯑꯣ
ꯑꯗꯨ ꯍꯣꯁꯄꯤꯇꯥꯜꯗꯣ ꯏꯆꯦꯁꯨ ꯅꯣꯡꯃꯥ ꯅꯥꯕꯒꯤ ꯅꯣꯡꯃꯥ ꯍꯥꯛꯇ ꯇꯨꯝꯕ
ꯎꯝ
ꯇ꯭ꯋꯦꯟꯇꯤ ꯐꯣꯔ ꯑꯦ ꯇ꯭ꯋꯦꯟꯇꯤ ꯐꯣꯔ ꯑꯥꯋꯔꯁ ꯎꯝ ꯑꯩꯠꯇꯤ ꯊꯥꯎꯖꯟ ꯂꯧꯋꯦ
ꯏꯃꯥꯢ ꯑꯣ ꯏꯃꯥ ꯅꯣꯡꯃ ꯇꯨꯝꯕꯒꯤ
ꯎꯝ
ꯃꯣꯏꯗꯤ ꯅꯣꯡꯃ ꯇꯨꯝꯕꯁꯦ ꯄꯩꯁꯥꯗ ꯍꯧꯔꯒꯦ ꯍꯥꯏꯁꯤꯅꯤꯅꯦ ꯃꯣꯏꯗꯤ
ꯎꯝ ꯑꯦꯛꯁꯇ꯭ꯔꯥ ꯃꯆꯤꯟ ꯊꯤꯔ ꯇꯥꯎꯧꯕꯅꯦꯕ ꯃꯣꯏꯁꯦ ꯐꯨꯅꯤꯡꯕꯅꯤ ꯌꯥꯝ
ꯇꯨꯝꯕꯁꯤꯅꯤꯅꯦ ꯃꯣꯏꯅ ꯄꯩꯁꯥ ꯇꯥꯟꯕ ꯌꯥꯝ ꯅꯨꯡꯉꯥꯏꯔꯤꯁꯦ
ꯑꯩꯗꯒꯤ ꯑꯩꯈꯣꯏꯁꯨ ꯈꯔ ꯅꯨꯡꯉꯥꯏꯔꯦꯅ ꯇꯥꯎꯕ ꯋꯥꯅꯦꯕ
ꯎꯝ
ꯑꯦꯛꯁꯇ꯭ꯔꯥ ꯂꯩꯔꯝꯅꯤ ꯃꯣꯏ ꯌꯥꯝ ꯐꯨꯂꯤꯡꯅꯤꯕꯣ ꯍꯟꯖꯤꯟ ꯍꯟꯕꯒꯤ ꯑꯗꯣ ꯍꯧꯖꯤꯛ ꯑꯩꯈꯣꯏꯗꯤ ꯄꯩꯁꯥ ꯌꯥꯝ ꯂꯧꯋꯤꯅ
ꯎꯝ
ꯑꯗꯨ ꯎꯝ ꯃꯣꯏꯒꯤ ꯏꯁꯇꯥꯐꯁꯤꯡ ꯅꯔꯁꯀꯨꯝꯕ ꯃꯣꯏꯒꯤ ꯄꯩꯁꯥ ꯄꯤꯛ ꯄꯤꯛꯑꯦ ꯍꯥꯢꯌꯦ
ꯑꯗꯨꯅꯦ ꯑꯗꯨꯅꯦ ꯍꯥꯏꯁꯦ ꯀꯩꯅꯣꯒꯤ ꯔꯥꯅꯥꯏꯒꯤ ꯍꯥꯏꯁꯦ ꯔꯥꯅꯥꯏꯒꯤ ꯅꯠꯇ꯭ꯔꯣ ꯅꯪꯒꯤꯗꯣ
ꯐꯣꯔꯇꯤꯁ
ꯑꯥ ꯄ꯭ꯔꯥꯏꯚꯦꯠꯀꯤ ꯑꯣꯏꯕꯩꯅꯦ
ꯎꯝ
ꯑꯗꯣ ꯑꯩ ꯆꯦ ꯇꯧꯋꯦꯅ ꯐꯣꯔꯇꯤꯁꯇ ꯇꯧꯋꯦꯕ ꯑꯗꯨꯗꯤ ꯄꯩꯁꯥ ꯑꯗꯨꯝ ꯂꯤꯁꯤꯡ ꯀꯨꯟꯊ꯭ꯔꯥꯃꯨꯛꯇꯤ ꯆꯥꯕ ꯃꯥꯜꯂꯦ ꯅꯧꯔꯤꯅ ꯂꯤꯁꯤꯡ ꯀꯨꯟꯊ꯭ꯔꯥꯁꯦ ꯑꯗꯨꯗꯗꯤ ꯌꯥꯝ ꯄꯤꯛꯑꯦꯅ
ꯎꯝ ꯍꯧꯖꯤꯛ ꯀꯨꯟꯊ꯭ꯔꯥꯛꯁꯦ ꯀꯔꯤꯁꯨ ꯅꯠꯇ꯭ꯔꯦꯗ
ꯅꯠꯇꯦꯍꯦ ꯀꯩꯁꯨ ꯅꯠꯇꯦ
ꯅꯨꯃꯤꯠ ꯑꯃꯗ ꯂꯣꯏꯁꯤꯟꯅꯤꯉꯥꯏꯒꯤꯅꯤ
ꯎꯝ ꯌꯦꯡꯉꯣ ꯅꯪ ꯉꯁꯤꯗꯪ ꯂꯤꯁꯤꯡ ꯇꯔꯥ ꯑꯗꯨꯨꯝꯅ ꯌꯧꯋꯦꯗꯣ
ꯎꯝ ꯑꯁ ꯂꯤꯔꯥꯅꯤ ꯃꯣꯏ ꯍꯦꯟꯖꯤꯟ ꯃꯥꯥꯟꯕꯒꯤꯀꯣ
ꯎꯝ ꯅꯪ ꯃꯊꯟꯗ ꯍꯥꯏꯗꯤ ꯌꯨꯝ ꯏꯃꯥꯍꯣꯏ ꯌꯥꯎꯗꯕꯤꯗ ꯑꯅꯥꯕ ꯂꯥꯏꯌꯦꯡꯕꯁꯦ ꯉꯁꯤꯅ ꯐꯥꯔꯁ ꯑꯣꯏꯕ꯭ꯔꯣ
ꯑꯩ
ꯎꯝ
ꯎꯝ ꯑꯣ
ꯎꯝ
ꯑꯁꯄꯤꯇꯥꯜꯒ ꯆꯠꯇꯥꯕ ꯀꯨꯏꯔꯦꯗꯥ
ꯎꯝ
ꯒꯥꯗꯤ ꯐꯣꯝ ꯂꯥꯎꯕ ꯃꯥꯃꯟꯒ ꯂꯤꯁꯤꯡ ꯑꯅꯤ
ꯏꯃꯥꯏ ꯑꯣ ꯏꯃꯥ
ꯑꯅꯥꯎꯕ ꯂꯥꯛꯄꯒꯤ ꯃꯥꯜꯂꯦ ꯍꯥꯏ ꯑꯩꯉꯣꯟꯗ ꯃꯤ ꯑꯇꯣꯞꯄꯗꯤ ꯂꯤꯁꯤꯡ ꯑꯃꯒꯥ ꯆꯥꯝꯃꯥꯉꯥꯀꯨꯝꯕ ꯂꯧꯕꯅꯦꯕ
ꯑꯥ
ꯃꯣꯏ ꯉꯛꯇꯤꯉꯛꯑꯦꯀꯣ ꯍꯦꯟꯖꯤꯟꯕꯒꯤ
ꯎꯝ
ꯃꯉꯥꯛꯇ ꯄꯩꯔꯥ ꯂꯪꯒꯗꯝꯅꯤ
ꯑꯝ
ꯒꯤꯌꯥꯟ ꯇꯥꯗ꯭ꯔꯤꯗ
ꯅꯥꯕꯖꯦ ꯇꯟꯂꯦꯗꯥ
ꯑꯗꯨꯅꯤ ꯋꯥꯁꯤ ꯊꯣꯛꯑꯣ
ꯅꯨꯡꯉꯥꯏꯇꯥꯕꯗꯨꯨ
ꯎꯝ ꯌꯥꯏꯗ
ꯎꯝ
ꯏꯁꯩ ꯁꯛꯑꯣ ꯑꯗꯨꯗꯤ
ꯌꯥꯗꯦ
ꯑꯦ ꯅꯣꯛꯅꯤꯡꯉꯦ ꯌꯥꯝꯅ
ꯅꯠꯇ꯭ꯔꯗꯤ ꯃꯤ ꯅꯨꯄꯥ ꯑꯃꯅ ꯅꯣꯏꯗꯤ ꯎꯝ ꯏꯁꯩ ꯁꯛꯑꯣ ꯁꯤꯗꯅ ꯇꯧꯔꯒ ꯔꯦꯞ ꯁꯛꯈꯥꯏꯔꯗꯤ ꯌꯥꯝ ꯌꯥꯝ ꯐꯥꯡꯅꯤ
ꯌꯥꯝ ꯅꯣꯛꯅꯤꯡꯉꯦ ꯅꯪ
ꯌꯥꯗꯦꯍꯦ ꯃꯣꯏꯒꯤꯁꯤꯁꯨꯨ ꯈꯔꯥ ꯇꯧꯔꯛ ꯇꯥꯎꯒꯅꯤ
ꯎꯝ ꯎꯝ
ꯍꯩꯍꯥ ꯀꯥꯔꯤ ꯍꯥꯏꯔꯥꯗꯣꯏꯅꯣ ꯈꯪꯗꯦ
ꯎꯝ
ꯑꯗꯨ
ꯎꯝ ꯆꯥꯛ ꯊꯣꯡ ꯇ꯭ꯔꯤꯐꯥꯎ ꯔꯨꯝ ꯑꯃꯗ ꯐꯝꯃꯅꯥ ꯁꯨꯃꯥꯏꯅ ꯂꯩꯒꯗꯝꯅꯤ
ꯎꯝ
ꯑꯗꯨꯒ ꯈꯔꯥ ꯂꯩꯔꯗꯤ ꯑꯃꯨꯛꯀꯥ ꯆꯥꯛ ꯂꯥꯝꯕ ꯍꯧꯔꯅꯤ ꯑꯩꯗꯤ
ꯆꯥꯎ ꯀꯩꯅꯣ
ꯍꯧꯖꯤꯛ ꯑꯃꯨꯛꯀ ꯆꯥꯔꯅꯤ ꯈꯔꯥ ꯂꯩꯔꯗꯤ ꯑꯃꯨꯛꯀꯥ ꯂꯥꯝꯒꯅꯤ ꯑꯩꯒꯤꯅꯤꯁꯦ
ꯑꯦꯝ ꯑꯦꯝ ꯆꯥꯋꯣ ꯗꯨꯀꯥꯟ ꯆꯥꯍꯧꯕꯣꯅ ꯂꯥꯝꯃꯤ ꯀꯥꯟꯗ
ꯆꯥꯏꯕ ꯑꯗꯨꯒ ꯃꯇꯝ ꯆꯥꯗ꯭ꯔꯀꯥꯟꯗ ꯑꯃꯨꯛꯀ ꯆꯥꯛꯁꯨ ꯆꯥꯅꯤꯡꯉꯥꯏ ꯈ꯭ꯔ ꯋꯥꯠꯄ ꯑꯗꯨꯒꯨꯝꯕ ꯃꯇꯝꯗ ꯑꯃꯨꯛꯀ ꯆꯥꯛ ꯂꯥꯝꯑꯕꯅꯤ ꯒꯦꯟ ꯃꯦꯟꯀ ꯇꯥꯗ꯭ꯔꯦ ꯏꯁꯥꯖꯦ ꯑꯩ
ꯆꯥꯗꯤ ꯐꯖꯅ ꯆꯥꯕꯅꯤꯀꯣ ꯉꯥꯁꯤ ꯍꯧꯖꯤꯛꯀꯥꯟ ꯑꯗꯣ ꯗꯤꯁ ꯋꯤꯛꯇꯤ ꯈ꯭ꯔ ꯆꯥꯗ꯭ꯔꯦ ꯑꯥꯏ
ꯎꯝ
ꯅꯍꯥꯟ ꯆꯥ ꯆꯥꯕꯒ ꯃꯥꯟꯅꯗ꯭ꯔꯦ ꯃꯨꯛꯀ
ꯎꯝ
ꯆꯥꯛꯇꯣ ꯆꯥꯕ ꯌꯥꯗ꯭ꯔꯦ ꯑꯁ ꯌꯦꯟ ꯃꯁꯛꯇꯨꯒ ꯌꯦꯡꯅꯤꯡꯗ꯭ꯔꯦ ꯖꯨꯂꯤꯌꯥ ꯑꯩ
ꯍꯩꯃꯥ
ꯉꯔꯥꯡꯁꯨ ꯁꯣꯏꯕꯨꯝꯒ ꯍꯥꯞꯔꯒ ꯊꯣꯡꯕꯤꯑꯕ
ꯎꯝ
ꯑꯗꯨꯒ ꯑꯣ ꯆꯥꯅꯤꯡꯗꯕꯗꯨ ꯌꯦꯟ ꯃꯇꯨꯝꯁꯦ ꯊꯥꯏ ꯑꯩꯒꯤꯅꯦꯅ ꯄꯨꯔꯛꯄꯅꯦꯕ ꯑꯗꯨꯁꯨ ꯈꯖꯤꯛ ꯆꯥꯔꯦ ꯑꯗꯨꯒ ꯑꯥ ꯏꯁꯥꯁꯦ ꯍꯩꯅꯥꯗꯕ ꯐꯥꯎꯕ ꯍꯧꯔꯦ
ꯎꯝ
ꯑꯃꯨꯛꯀ ꯃꯇꯨꯝ ꯑꯃ ꯃꯆꯥ ꯑꯃ ꯂꯧꯊꯣꯛꯑꯦ ꯑꯗꯨꯁꯨ ꯑꯥ ꯑꯩ ꯆꯥꯕ ꯆꯥꯅꯤꯡꯗ꯭ꯔꯦ ꯑꯁ ꯑꯁꯦꯡꯕꯒꯤꯅ ꯃꯣꯏꯅ ꯄꯤꯊꯣꯛꯈ꯭ꯔꯝꯅꯤ ꯁꯤꯁ ꯌꯥꯗ꯭ꯔꯦꯗ ꯁꯥ ꯉꯥꯁꯨ ꯆꯥꯃꯟꯕꯒꯤ ꯁꯨꯡꯆꯥ ꯆꯥꯅꯤꯡꯗ꯭ꯔꯦ ꯑꯃ ꯐꯥꯎ
ꯅꯕꯒꯤꯅꯤ
ꯎꯝ ꯊꯥꯎ ꯉꯥꯛꯇ ꯆꯥꯔꯥ ꯂꯩ ꯃꯤ ꯒꯣ ꯑꯣꯈꯩꯗꯣ
ꯄꯦꯜꯂꯕꯅꯤ ꯉꯁꯤ ꯅꯣꯏꯗꯤ ꯍꯣꯁꯇꯦꯜ ꯍꯤꯟꯖꯥꯡ ꯉꯥꯛꯇ ꯆꯥꯔꯕ꯭ꯔꯣ
ꯆꯥꯛꯑ ꯑꯃꯨꯛ ꯃꯨꯛꯒꯨꯝꯕ ꯊꯣꯡꯕ ꯋꯥꯅꯤ ꯀꯔꯤꯕꯨꯗꯤ ꯆꯥꯎꯅꯤ
ꯃꯥ ꯅꯨꯄꯤ ꯑꯃ ꯂꯥꯛꯄꯗꯤ
ꯃꯥꯁꯨ
ꯍꯥꯥ